ꯇꯥꯕ꯭ꯔꯣ꯫ ꯇꯥꯔꯕꯣ꯫
ꯀꯃꯥꯏ ꯇꯧꯅꯤ ꯁꯤꯗꯤ꯫
ꯇꯥꯕ꯭ꯔꯣ꯫
ꯇꯥꯏꯌꯦ꯫
ꯑꯣ ꯃꯁꯥ ꯅꯨꯡꯉꯥꯏꯇꯦ ꯑꯗꯨ ꯈꯔ ꯐꯔꯕꯣ ꯀꯃꯥꯏꯅ ꯇꯧꯔꯒꯦ꯫
ꯑꯧ ꯈꯔꯕꯨꯗꯤ ꯐꯔꯦ ꯑꯗꯨ ꯀꯩꯅꯣ ꯎꯝ꯫ ꯅꯣꯏꯗꯤ ꯀꯃꯥꯏ ꯀꯩꯀꯩ ꯇꯧꯔꯤ ꯆꯥꯛ ꯏꯁꯤꯡ ꯆꯥꯕ ꯈꯣꯠꯄ ꯂꯣꯏꯔꯕ꯫
ꯑꯧ ꯆꯥꯛꯏꯁꯤꯡ ꯆꯥꯔꯦ ꯑꯗꯨ ꯉꯊꯪ ꯄꯣꯠ ꯊꯥꯔꯝꯕꯅꯦ ꯑꯩꯈꯣꯏ ꯃꯥꯁꯨ ꯊꯕꯛ ꯆꯠꯈꯤꯕ ꯑꯩꯈꯣꯏ ꯑꯕꯨꯡ ꯍꯣꯏ ꯃꯣꯏ ꯑꯉꯥꯡ ꯂꯨꯍꯣꯡꯕꯗꯨꯒꯤ ꯉꯁꯤ ꯐꯥꯕ ꯊꯥ ꯊꯥꯕꯀꯣ ꯑꯗꯨꯗꯨꯒꯤ ꯆꯠꯈ꯭ꯔꯦ ꯑꯗꯨꯒ ꯏꯊꯟ ꯂꯩꯍꯧꯔꯑꯦ ꯑꯈꯣꯏ ꯉꯥꯡꯁꯨ ꯀꯩꯅꯣ ꯑꯩꯗꯨ ꯊꯥꯕꯠ ꯆꯠꯇꯣꯏꯅꯦ ꯑꯩꯈꯣꯏꯥꯟ ꯑꯩꯈꯣꯏ ꯏꯃꯥꯟꯅꯕ ꯑꯃꯒꯤ ꯃꯆꯦꯒꯤ ꯀꯩꯅꯣꯗꯣ ꯃꯆꯥꯗꯨ ꯅꯥꯏꯌꯦꯅ ꯍꯥꯏꯕꯀꯣ ꯃꯌꯥꯗꯣ ꯑꯗꯨꯗꯒꯤ ꯌꯦꯡꯉꯣ ꯌꯦꯡꯕꯤꯌꯣ ꯈꯣꯠꯂꯣꯅ ꯇꯧꯔꯒ꯫ ꯏꯃꯥꯟꯅꯕꯤ ꯑꯃꯁꯤ ꯕꯖꯥꯔꯗ ꯐꯝꯃꯦꯕ ꯑ ꯊꯣꯛꯑꯒ ꯌꯦꯡꯒꯦ ꯇꯧꯕꯅꯦ ꯑꯗꯨꯅꯖꯤꯛ ꯀꯩꯗꯧꯔꯝꯃꯤꯅꯣ ꯆꯥꯛ ꯏꯁꯤꯡꯗꯤ ꯆꯥꯔꯕꯣ ꯀꯃꯥꯏꯅ ꯇꯧꯔꯒꯦ꯫
ꯆꯥꯛꯇꯤ ꯂꯣꯏꯔꯦ ꯏꯟꯖꯥꯡ ꯂꯣꯏꯗ꯭ꯔꯤꯀꯣ ꯑꯗꯨ ꯀꯩꯅꯣ ꯇꯧꯔꯝꯕ ꯊꯕꯛ ꯁꯨꯕꯒꯩꯒꯤ ꯏꯁꯤꯡ ꯋꯥꯠꯂꯦꯅ꯫ ꯑꯩꯈꯣꯏꯒꯤ ꯇꯤꯡꯀꯤꯗꯒꯤ ꯏꯁꯤꯡ ꯆꯤꯡꯈꯠꯂꯝꯕꯅꯦ ꯆꯤꯡꯈꯠꯄ ꯂꯣꯏꯗꯉꯥꯏꯔꯤꯌꯦ꯫ ꯏꯁꯤꯡ ꯏꯁꯤꯡꯁꯤꯁꯨ ꯑꯗꯤ ꯀꯩꯅꯣ ꯌꯨꯝ ꯁꯥꯕꯒꯤ ꯌꯥꯝ ꯆꯪ ꯆꯪꯕꯗ ꯑꯣꯏꯌꯦꯕꯀꯣ꯫ ꯑꯗꯨꯗꯨꯅ ꯑꯩꯈꯣꯏꯅ ꯇꯦꯡꯀꯤꯗ ꯈꯔ ꯌꯥꯎꯕꯗꯣ ꯍꯥꯟꯅ ꯆꯤꯡꯈꯠꯂꯒ ꯁꯤꯖꯤꯟꯅꯔꯒ꯫ ꯇꯤꯡꯀꯤꯗꯣ ꯑꯃꯨꯛ ꯊꯟꯅꯅꯕ ꯂꯩꯔꯁꯦꯅ ꯑꯗꯨꯃꯥꯏꯅ ꯉꯥꯡꯅꯔꯕ꯫
ꯑꯣ ꯐꯩ ꯌꯦ ꯍꯥꯟꯅ ꯂꯩꯕ ꯃꯌꯥꯝꯗꯣ ꯂꯣꯏ ꯁꯤꯖꯤꯅ ꯊꯣꯛꯣꯛꯑꯒꯀꯣ꯫ ꯍꯧꯖꯤꯛ ꯑꯃꯨꯛ ꯂꯩꯔꯨꯕ ꯍꯥꯏ ꯀꯣ ꯇꯧꯗꯣꯏꯅꯤꯅ ꯑꯗꯣ ꯍꯌꯦꯡ ꯐꯖꯅ ꯁꯦꯡꯗꯣꯛꯑꯒ ꯑꯃꯨꯛꯀ ꯅꯧ ꯊꯥꯖꯤꯟꯕꯗꯣ ꯑꯗꯨꯅꯗꯤ ꯐꯕ ꯑꯣꯏꯗꯣꯏꯅꯦ꯫ ꯑꯗꯣ ꯅꯣꯏ ꯌꯨꯝ ꯁꯥꯏ ꯍꯥꯏꯗꯨ ꯀꯌꯥꯝ ꯂꯣꯏꯔꯒꯦ ꯂꯣꯏꯗ꯭ꯔꯤꯕꯣ ꯀꯃꯥꯏꯅ ꯇꯧꯔꯒꯦ꯫
ꯃꯈꯥꯒꯤ ꯃꯈꯥ ꯊꯪꯕꯒꯤ ꯁꯔꯨꯛꯇꯣ꯫ ꯍꯧꯖꯤꯛ ꯃꯣꯏ ꯆꯦ ꯀꯥꯈꯠꯂꯤꯕ ꯆꯦ ꯀꯥꯈꯠꯂꯒ꯫ ꯉꯁꯥꯏꯒꯤ ꯑꯩꯈꯣꯏꯒꯤ ꯍꯥꯟꯅꯒꯤ ꯂꯩꯔꯤꯕ ꯐꯥꯎꯟꯗꯦꯁꯟꯗꯨꯒ ꯋꯥꯡꯃ ꯆꯞ ꯃꯥꯟꯅꯅ꯫ ꯁꯦꯝꯃꯛꯀꯗꯣꯏꯅꯦꯕ ꯑꯗꯨꯒꯤ ꯉꯁ ꯉꯔꯥꯡ ꯉꯔꯥꯡꯗꯤ ꯐꯅꯌꯥꯝ ꯀꯥꯔꯦ꯫ ꯑꯗ ꯉꯁꯤ ꯑꯃꯨꯛ ꯃꯃꯥꯡ ꯊꯪꯕꯒ ꯃꯅꯤꯡ ꯊꯪꯕꯒꯗꯣ ꯑꯅꯤꯗꯣ ꯀꯥꯈꯠꯂꯒꯗꯤ꯫ ꯂꯣꯏꯁꯤꯜꯂꯛꯑꯅꯤ ꯍꯌꯦꯡꯒꯨꯝꯕ ꯂꯩꯕꯥꯛꯀꯨꯝꯕ ꯑꯃ ꯍꯥꯞꯇ꯭ꯔꯗꯤ ꯌꯥꯔꯔꯣꯏꯕꯀꯣ꯫ ꯑꯗꯨꯃꯥꯏ ꯂꯩꯕꯥꯛ ꯑꯃꯨꯛ ꯂꯧꯔꯒ ꯑꯃꯨꯛ ꯊꯣꯟꯅꯕ ꯑꯃꯨꯛ ꯇꯧꯔꯛꯀꯗꯣꯏꯅꯦ꯫ ꯑꯗꯨꯅ ꯊꯕꯛꯁꯦ ꯏꯃꯨꯡꯒꯤ ꯑꯆꯥꯄꯣꯠ ꯍꯧꯕꯒꯤꯁꯨ ꯈꯥꯠꯅ ꯁꯤꯒꯤꯁꯨ ꯇꯧ ꯑꯗꯨꯅ ꯊꯕꯛꯁꯦ ꯌꯥꯝ ꯌꯥꯝꯕ ꯍꯥꯏꯇꯥꯔꯦ ꯏꯃꯨꯡꯁꯦ ꯇꯧꯔꯤꯁꯦ ꯑꯗꯨꯅꯤ꯫
ꯍꯣꯏ ꯑꯗꯨꯅꯤ ꯏꯃꯨꯡꯁꯨ ꯇꯧꯗꯕ ꯌꯥꯗꯦ ꯑꯗꯨꯅꯤ ꯈꯪꯗꯦꯗ꯫ ꯑꯗꯣ ꯍꯧꯖꯤꯛꯄꯨ ꯅꯪ ꯀꯩꯗꯧꯔꯝꯃꯤꯅꯣ ꯅꯪ꯫ ꯀꯨꯂꯤ ꯅꯨꯡꯗꯤ ꯆꯥꯕ꯭ꯔꯣ ꯑꯗꯩ ꯀꯣꯛ ꯆꯤꯛꯄ ꯈꯣꯠꯄ ꯀꯩꯗꯧꯋꯤ ꯇꯧꯔꯤꯕꯣ꯫
ꯑꯗꯨꯗꯤ ꯇꯧꯗ꯭ꯔꯦ ꯀꯩꯅꯣꯒꯤ ꯑꯩꯈꯣꯏꯒꯤ ꯎꯝ꯫ ꯀꯃꯥꯏꯅ ꯍꯥꯏꯗꯣꯏꯅꯣ ꯂꯦꯡꯖꯨꯝ ꯃꯄꯥꯁꯦ ꯁ꯭ꯋꯥꯏꯁꯤꯗ ꯅꯥꯔꯤꯌ‌ꯦꯕꯀꯣ ꯫ ꯌꯥꯍꯤꯞ ꯊꯤꯕꯒꯤ ꯑꯣꯏꯗꯣꯏꯔꯥ ꯅꯠꯇ꯭ꯔꯒꯅ ꯑ ꯏꯁꯥꯖꯦ ꯑꯩꯈꯣꯏꯒꯤ ꯎꯝ ꯀꯨꯏꯅ ꯀꯨꯏꯅ ꯐꯝꯖꯤꯜꯂꯒ ꯊꯕꯛ ꯁꯨꯕꯒꯤ ꯑꯣꯏꯗꯣꯢꯔ ꯒ꯭ꯌꯥꯟ ꯇꯥꯗ꯭ꯔꯦ ꯫ ꯑꯗ ꯑꯩꯅ ꯈ꯭ꯋꯥꯡꯒꯤ ꯅꯥꯕꯗꯨꯕꯨꯗꯤ ꯑꯩꯅ ꯍꯤꯗꯥꯛ ꯇꯩꯈꯒ꯭ꯔꯦꯕ ꯫ ꯑꯗꯨꯗꯤ ꯐꯒ꯭ꯔꯦꯕ ꯫ ꯐꯈꯒ꯭ꯔꯦ ꯍꯥꯏꯖꯦ ꯈꯤꯇꯪ ꯀꯨꯏꯅ ꯥꯃꯨꯛ ꯐꯝꯖꯜꯂꯒꯅꯤ ꯑꯃꯨꯛ ꯍꯧꯔꯛꯀꯗꯣꯏꯅꯦꯕ ꯫ ꯑꯗꯨ ꯁꯤ ꯉꯥꯏꯍꯥꯛꯀꯤꯗꯤ ꯌꯥꯝ ꯅꯨꯡꯉꯥꯏꯕ ꯍꯤꯗꯥꯛꯁꯦ ꯇꯩꯔꯀꯥꯟꯗ ꯑꯗꯨꯝ ꯑꯅꯥꯕꯗꯨ ꯀꯥꯎꯒꯤꯕ ꯑꯗꯨꯝ ꯐꯒꯤꯕꯗꯨ ꯫ ꯅ ꯇꯩꯕ ꯃꯇꯝꯗꯖꯨ ꯑꯩꯈꯣꯏꯒꯤ ꯏꯪꯂꯤ ꯏꯪꯂꯤ ꯍꯥꯏꯒꯗ꯭ꯔꯥ ꯁꯥꯔꯤ ꯁꯥꯔꯤ ꯍꯥꯏꯒꯗ꯭ꯔꯥ ꯇꯧꯔꯒ ꯑꯃꯈꯛ ꯇꯧꯋꯦꯕꯀꯣ ꯇꯩꯕ ꯃꯇꯝꯗꯁꯨ ꯫ ꯇꯩꯕꯗꯕꯗꯤ ꯅꯨꯡꯉꯥꯏꯌ‌ꯦꯕ ꯌꯥꯝꯅ ꯁꯤꯁꯦ ꯫ ꯑꯗꯩ ꯃꯅꯝꯒ ꯃꯅꯝ ꯃꯅꯝꯒ ꯌꯥꯝ ꯀꯟꯗꯅ ꯈꯣꯠꯇꯅ ꯅꯝꯊꯤꯕ ꯍꯩꯅꯗꯕ ꯑꯗꯨꯗꯤ ꯑꯣꯏꯗꯦꯕ ꯃꯅꯝꯖꯨ ꯅꯨꯡꯁꯤꯔꯦ ꯇꯩꯕꯁꯨ ꯅꯨꯡꯉꯥꯏ ꯑꯗꯨꯒꯤ ꯌꯥꯝ ꯀꯨꯏꯅ ꯆꯠꯇꯕ ꯍꯥꯏ ꯇꯥꯔꯦ ꯫ ꯑꯩꯈꯣꯏꯅ ꯑꯃꯨꯛ ꯃꯥꯅ ꯑꯪ ꯅꯣꯡꯃꯗ ꯑꯍꯨꯝꯂꯛ ꯃꯔꯤꯔꯛ ꯀꯨꯝꯕ ꯇꯩꯕ ꯉꯝꯕ ꯑꯣꯏꯗꯤ ꯑꯗꯨꯝ ꯐꯕ ꯫ ꯑꯗꯨ ꯅꯠꯇꯕꯅꯤꯅ ꯑꯃꯨꯛ ꯇꯩꯒꯤꯕꯁꯤꯅ ꯑꯩꯈꯣꯏꯖꯨ ꯗꯨꯝ ꯎꯝ ꯀꯩ ꯍꯥꯏꯅꯤ ꯃꯇꯝꯒ ꯁꯪꯗꯕꯒ ꯀꯩꯒꯥ ꯑꯗꯨꯝ ꯇꯩꯖꯨ ꯇꯩꯗ꯭ꯔꯦꯕ ꯫ ꯇꯩꯕꯅ ꯍꯦꯛꯇ ꯒꯣꯔꯣ ꯒꯣ ꯇꯩꯁꯜꯂꯒ ꯇꯧꯕ ꯌꯥꯕ ꯅꯠꯇꯦꯕ ꯈꯤꯇꯪ ꯅꯩꯗꯅ ꯈꯣꯠ ꯇꯅ ꯑꯗꯒꯤ ꯀꯩꯀꯩ ꯂꯩꯗꯅꯀꯣ ꯄꯦꯞ ꯄꯦꯠ ꯇꯦꯞ ꯄꯥꯏꯔꯒ ꯇꯧꯔ ꯇꯧꯔꯒꯗꯤ ꯑꯃꯨꯛ ꯍꯦꯟꯅ ꯅꯨꯡꯉꯥꯏꯕꯗꯨ ꯍꯦꯜꯂꯦꯕꯀꯣ ꯫ ꯑꯗꯩ ꯏꯊꯟꯗꯅ ꯁꯨꯝ ꯈ꯭ꯋꯥꯡ ꯇꯩꯕ ꯍꯥꯢꯕꯗꯨꯁꯨ ꯃꯨꯛ ꯅꯨꯡꯉꯥꯏꯇꯦꯗꯅꯀꯣ ꯫ ꯈꯨꯠꯁꯤꯅ ꯑꯃꯨꯛ ꯇꯨꯡꯂꯣꯝꯗꯩ ꯇꯧꯔ ꯇꯧꯔꯛꯀꯗꯣꯏꯅꯤꯅ ꯫ ꯑꯗꯨꯅꯤ ꯇꯧꯔꯤꯁꯦ ꯫
ꯍꯥ ꯑꯗꯨꯅꯤꯅꯦ ꯇꯧꯔꯤꯁꯦ ꯅꯥꯕꯁꯤ ꯅꯥꯕꯁꯤ ꯌꯥꯎꯔꯗꯤ ꯐꯗ‌ꯣꯕ ꯅꯥꯕꯕꯨ ꯌꯥꯎꯗ꯭ꯔꯗꯤ ꯑꯩꯈꯣꯏꯅ ꯇꯧꯅꯤꯡꯅ ꯇꯧꯅꯤꯡꯕ ꯊꯕꯛ ꯏꯪꯈꯥꯡ ꯃꯌꯥꯝꯁꯨ ꯂꯣꯏ ꯉꯝꯗꯣꯏꯅꯦꯕ ꯅꯥꯕ ꯌꯥꯎꯔꯛꯄꯁꯤꯅꯦꯕꯀꯣ ꯑꯗꯨꯝ ꯕꯦꯔꯥ ꯀꯥꯔꯤꯁꯦ ꯫ ꯑꯗꯨ ꯀꯩꯅꯣ ꯇꯧꯕꯅꯦ ꯑꯗꯣ ꯑꯩꯁꯨ ꯀꯣ ꯉꯁꯤ ꯊꯕꯛꯁꯦ ꯌꯝ ꯆꯤꯟꯕ ꯍꯥꯏꯕꯗꯤ ꯑꯩꯁꯨ ꯍꯧꯖꯤꯛ ꯉꯥꯛꯇꯪ ꯂꯩꯔꯒ ꯄꯨꯡ ꯇꯔꯥ ꯃꯈꯥꯏ ꯀꯩꯅꯣ ꯚꯔꯣ ꯇꯔꯥꯃꯥꯊꯣꯏ ꯁ꯭ꯋꯥꯏꯗꯀꯣ ꯏꯃꯥꯟꯅꯕꯒꯤ ꯃꯆꯦ ꯑꯃ ꯃꯣꯏ ꯃꯌꯥ ꯅꯥꯕꯀꯣ ꯑꯗꯨ ꯑꯗꯨꯒ ꯑꯃꯁꯨ ꯌꯦꯡꯒꯗꯕ ꯑꯗꯨꯏꯗꯨꯒ ꯑꯃꯁꯨ ꯈ‌ꯣꯏꯒꯤ ꯑꯩꯈꯣꯏ ꯅꯤꯅ‌ꯦꯒꯤ ꯃꯆꯥ ꯑꯃꯁꯨ ꯉꯁꯥꯏ ꯃꯌꯥ ꯅꯥꯢ ꯌꯦꯡꯕ ꯂꯥꯛꯑꯝꯕ ꯑꯩꯅ ꯍꯣꯔꯦꯟ ꯑꯥꯗ ꯂꯥꯛꯑꯣ ꯑꯩꯁꯨ ꯉꯁꯤ ꯊ‌ꯣꯔꯛꯇꯣꯏꯅꯤ ꯑꯗꯨꯝ ꯄꯨꯡ ꯨꯇꯔꯥꯃꯥꯊꯣꯏ ꯁ꯭ꯋꯥꯏꯗ ꯂꯥꯛꯑꯣꯅ ꯑꯗꯣ ꯍꯥꯏꯔꯦ ꯊꯣꯛꯇꯣꯏꯅꯦꯕꯀꯣ ꯑꯗꯣ ꯑꯃꯨꯛ ꯃꯔꯛꯁꯤꯗ ꯑꯃꯨꯛ ꯑꯩꯈꯣꯏꯒꯤ ꯅꯍꯥꯟ ꯊꯕꯛꯀꯤꯗꯨꯒꯤ ꯑꯃꯨꯛ ꯑꯥꯗ ꯂꯥꯛꯑꯣ ꯈꯣꯠꯂꯣꯅ ꯉꯁꯤꯗꯣ ꯑꯩꯈꯣꯏꯒꯤ ꯊꯥꯕ ꯃꯀꯣꯛꯇꯣ ꯑꯗꯨ ꯂꯥꯛꯀꯅꯤ ꯃꯥ ꯎꯅꯧꯁꯦ ꯑꯗꯨ ꯈꯥꯏꯗꯣꯛꯄ ꯍꯥꯏꯗꯣꯛꯇꯕꯗꯣ ꯀꯨꯏꯅ ꯂꯩꯔꯕꯅꯤꯅ ꯇꯒꯤꯗꯤ ꯍꯥꯏꯖꯤꯜꯂꯨꯁꯦ ꯑꯗꯨꯃꯥꯏ ꯍꯥꯏꯔꯛꯄꯀꯣ ꯑꯗꯨꯗꯨꯒꯤꯅꯦ ꯑꯁ ꯈꯪꯗꯦꯗ ꯊꯕꯛꯁꯤ ꯑꯗꯨꯝ ꯍꯦꯛꯇ ꯂꯥꯛꯇꯧ ꯃꯥꯟꯗ꯭ꯔꯥꯒ ꯍꯦꯛꯇ ꯂꯥꯛꯁꯤꯜꯂꯒ ꯍꯦꯛꯇ ꯇꯧꯔꯨꯕꯗꯣ ꯑꯗꯨꯒ ꯂꯛꯄ ꯀꯥꯟꯗꯗꯤ ꯑꯗꯨꯝ ꯊꯕꯛ ꯇꯧꯕꯗꯨꯝ ꯋꯥꯏꯗꯅꯀꯣ ꯑꯗꯨꯒꯤꯅꯤꯗ ꯇꯧꯔꯤꯁꯤ ꯒ꯭ꯌꯥꯟ ꯇꯥꯗꯦ ꯇꯧ
ꯑꯗꯨꯗꯤ ꯅꯪ ꯑꯝ ꯍꯣꯔꯦꯟ ꯑꯁꯤꯗ ꯑꯃꯨꯛ ꯍꯥꯏꯒꯠꯂꯛꯀꯗꯣꯏꯔꯕ?
ꯍꯣꯏ ꯑꯗꯨꯅꯦ ꯍꯥꯏꯒꯠꯇꯕꯗꯤ ꯌꯥꯔꯣꯏ ꯍꯥꯏꯒꯠꯇꯕ ꯍꯥꯏꯁꯦ ꯊꯦꯡꯗꯣꯏꯔꯥ ꯒ꯭ꯌꯥꯟ ꯇꯥꯗꯅꯦ ꯑꯗꯨꯅ ꯇꯧꯔꯤꯁꯦ
ꯑꯗꯨ ꯑꯣꯏꯔꯒꯗꯤ ꯑꯩ ꯍꯥꯏꯅ ꯅꯣꯏꯒꯤ ꯍꯧꯖꯤꯛꯀꯤ ꯑ ꯌꯥ ꯅꯕꯒꯤ ꯆꯠꯀꯗꯕꯗꯣ ꯉꯜꯂꯤꯉꯩꯗꯨꯗ ꯍꯥꯟꯅ ꯌꯦꯡꯊꯣꯛꯎꯨꯔꯁꯦꯅ ꯍꯥꯏꯕꯅꯗꯤ ꯐꯠꯇ꯭ꯔꯥ ꯍꯥꯏꯕꯅꯤꯗ ꯑꯗꯨ ꯂꯣꯏꯊꯣꯛꯑꯒ ꯑꯃꯨꯛ ꯆꯠꯇꯣꯏꯅꯤꯅ ꯅꯪꯉꯣꯟꯗ ꯍꯣꯔꯦꯟ ꯑꯃꯨꯛ ꯃꯇꯝꯗꯨ ꯃꯥꯟꯅꯗ꯭ꯔꯒꯗꯤ ꯁꯣꯝꯗ ꯂꯥꯛꯑꯣ ꯍꯥꯏ ꯃꯇꯝꯗꯨꯗ ꯆꯠꯍꯧꯗ꯭ꯔꯒꯗꯤ ꯅꯉꯣꯟꯗꯃꯨꯛ ꯐꯔꯛ ꯇꯥꯔꯣꯏꯗ꯭ꯔꯥ ꯍꯥꯏꯕꯅꯤꯗ
ꯍꯣꯏ ꯑꯗꯨ ꯍꯥꯏꯗꯤ ꯍꯥꯏꯈ꯭ꯔꯕꯅꯦ ꯑꯗꯨ ꯇꯥꯔꯁꯨ ꯃꯥꯗꯣ ꯀꯩ ꯍꯥꯏꯅꯤ ꯃꯣꯏ ꯀꯩꯅꯣꯗꯣ ꯀꯩ ꯍꯥꯏꯈꯔꯦ ꯃꯤꯗꯣ ꯍꯥꯟꯅꯒꯤ ꯌꯦꯡꯒꯗꯕ ꯈꯔ ꯂꯩꯕ ꯑꯗꯨ ꯑꯗꯨꯗ ꯌꯦꯡꯗꯣꯏꯅꯤ ꯑꯗꯨꯝ ꯑꯗꯨꯅ ꯄꯨꯡ ꯇꯔꯥꯃꯥꯊꯣꯏ ꯁꯣꯔ꯭ꯠ ꯂꯥꯛꯑꯣ ꯍꯥꯏꯔꯛꯄꯅꯦꯅ ꯑꯃꯨꯛ ꯆꯠꯁꯟꯕꯗꯣ ꯑꯃꯥꯎ ꯅꯨꯡꯉꯥꯏꯇꯕꯒꯤꯅꯤꯗ
ꯑꯣ ꯑꯗꯣ ꯃꯥꯒꯤꯗꯣ ꯅꯪꯅ ꯑꯗꯨꯝ ꯌꯦꯡꯉꯒ ꯍꯤꯗꯥꯛ ꯊꯥꯕꯗꯤ ꯀꯩ ꯀꯥꯏꯒꯦꯕ
ꯍꯤꯗꯥꯛꯄꯨꯗꯤ ꯅꯍꯥꯟ ꯊꯥꯈ꯭ꯔꯦꯕꯀꯣ ꯑꯗꯨꯒ ꯇ꯭ꯔꯤꯠꯃꯦꯟ ꯇꯧꯕ ꯍꯧꯒꯗꯕꯗꯣ ꯑꯗꯨꯒꯤ ꯋꯥꯔꯤꯅꯤ ꯇ꯭ꯔꯤꯠꯃꯦꯟ ꯍꯧꯕꯗꯣ ꯇꯧꯕꯗꯣ ꯌꯥꯗꯦ ꯑꯩꯗꯤ ꯑꯩꯅ ꯇꯧꯕꯗꯣ ꯍꯧꯕꯗꯤ ꯑꯩꯅ ꯍꯧꯔꯝꯃꯒ ꯃꯣꯏꯅ ꯂꯣꯏꯍꯧꯔꯥꯁꯨ ꯌꯥꯏꯅꯀꯣ ꯑꯗꯨꯒꯤ ꯍꯥꯏꯅꯕꯒꯤꯅꯤꯗ
ꯎꯝ
ꯍꯥꯏꯗꯤ ꯑꯉꯥꯡꯗꯣ ꯑꯩꯒ ꯁꯨꯝ ꯈꯪꯅꯕꯅꯤꯅ ꯑꯗꯨꯝ ꯍꯥꯏꯗꯤ ꯃꯣꯏꯅꯗꯤ ꯑꯃꯨꯛ ꯈꯪꯅꯗꯕ ꯑꯣꯏꯕꯅꯤꯅ ꯑꯗꯨꯝ ꯑꯩꯅ ꯌꯦꯡꯕꯅ ꯈꯔ ꯈꯨꯠꯂꯣꯏꯗꯦꯕ ꯃꯉꯣꯟꯗ ꯑꯗꯨꯒꯤ ꯋꯥꯅꯤꯗ ꯍꯥꯏꯕꯗꯤ ꯈꯔ ꯍꯥꯏꯗꯤ ꯃꯁꯥ ꯅꯨꯡꯉꯥꯏꯖꯕꯗꯣ ꯑꯣꯏꯕꯥ ꯍꯤꯗꯥꯛ ꯀꯩ ꯀꯩ ꯀꯞꯇꯅ ꯈꯣꯠꯇꯅ ꯇꯧꯔꯒ ꯇꯧꯗꯣꯏꯅ ꯑꯍꯥꯟꯕꯒꯥ ꯑꯣꯏꯔꯦ ꯀꯤꯗꯧ ꯃꯥꯟꯕꯀꯣ ꯑꯉꯥꯡꯗꯣ ꯁꯨꯝ ꯇꯧꯁꯤꯔꯥ ꯇꯧꯔꯝꯕꯅꯤꯗ ꯍꯣꯏ ꯆꯠꯄꯨꯗꯤ ꯆꯠꯂꯅꯤꯉꯥꯏ ꯉꯛꯇꯪ ꯂꯩꯔꯗꯤ ꯑꯗꯨꯝ ꯄꯨꯡꯁꯨ ꯇꯥꯔꯛꯀꯗꯧꯔꯦ ꯇꯧꯔꯤꯁꯦ
ꯎꯝ ꯑꯗꯨꯅꯦ ꯃꯌꯥꯝꯅꯅꯦ ꯀꯩ ꯍꯥꯏꯅꯤ ꯌꯥꯝꯅ ꯃꯔꯨ ꯑꯣꯏꯅ ꯂꯧꯅꯗꯦ ꯍꯥꯏꯕ ꯌꯥꯕꯣ ꯌꯥꯕꯣꯅ ꯈꯜꯂꯒ ꯂꯩꯅꯩꯌꯦꯕ ꯑꯗ ꯃꯔꯨ ꯑꯣꯏꯅ ꯆꯥꯔꯛꯀꯗꯣꯏꯁꯦ ꯌꯥꯁꯤꯅ ꯁꯥꯏꯔꯒ ꯄꯨꯛ ꯊꯜꯂꯛꯀꯗꯣꯏꯅꯤ ꯑꯗꯩ ꯍꯛꯆꯥꯡꯁꯤꯡꯁꯤꯅ ꯂꯣꯏꯅꯃꯛ ꯐꯕ ꯐꯠꯇꯕ ꯍꯥꯏꯁꯦ ꯆꯥꯕꯗꯒꯤ ꯃꯈꯥꯁꯨ ꯄꯣꯟꯗꯣꯏꯅꯤꯗꯅ ꯆꯥꯕꯗꯨꯅ ꯌꯥꯗ꯭ꯔꯒꯗꯤ ꯀꯗꯥꯏꯗꯅꯣꯕ ꯑꯗꯨ ꯃꯌꯥꯝꯅ ꯊꯋꯥ ꯁꯥꯟꯅꯗꯕꯅꯤ ꯌꯥꯁꯦ ꯈꯤꯇꯪ ꯍꯦꯛ ꯁꯣꯜꯂꯛꯄ ꯎꯕꯗꯅꯦ ꯌꯦꯡꯒꯦ ꯍꯥꯏꯕꯒꯤ ꯀꯩꯅꯣꯁꯦ ꯂꯩꯇꯕꯅꯦꯕ ꯋꯥꯈꯜꯁꯦ ꯑꯝꯇ ꯂꯩꯅꯗꯕꯅꯦꯕ ꯎꯝ ꯃꯥꯏ ꯐꯖꯈꯤꯅꯤ ꯀꯥꯏꯅ ꯍꯥꯏꯔꯒ ꯂꯩꯗꯅꯀꯣ ꯃꯔꯨ ꯑꯣꯏꯅ ꯈꯟꯗꯕꯗꯣ ꯑꯣꯏꯅꯩꯌꯦꯕ ꯑꯌꯥꯝꯕꯅ ꯆꯥꯝꯃꯗ ꯇꯔꯥ ꯄꯥꯔꯁꯦꯟꯒꯨꯝꯕꯗꯤ ꯈꯜꯂꯝꯒꯗ꯭ꯔꯥꯀꯣ ꯑꯗꯨꯕꯨ ꯑꯌꯥꯝꯕꯅꯗꯤ ꯃꯧꯗ꯭ꯔꯥ ꯄꯥꯔꯁꯟꯗꯤ ꯑꯗꯨꯝ ꯆꯥꯗꯅ ꯃꯧꯗ꯭ꯔꯥꯒꯨꯝꯕꯗꯤ ꯀꯩꯁꯨ ꯀꯅꯥꯁꯨ ꯌꯦꯡꯅꯗꯕꯒꯤ ꯇꯥꯏꯄ ꯇꯧꯋꯦ ꯍꯥꯏꯕ ꯃꯑꯣꯡꯁꯦ ꯑꯗꯨꯅ ꯌꯥꯔꯤꯉꯩꯗꯤ ꯌꯥꯕ ꯑꯣꯏꯒꯦꯔꯥ ꯍꯛꯆꯥꯡꯒꯤ ꯀꯌꯥꯠ ꯑꯃ ꯍꯦꯛ ꯌꯥꯔꯛꯇꯕ ꯃꯇꯝꯗ ꯍꯛꯆꯥꯡꯁꯦ ꯀꯌꯥꯝ ꯅꯨꯡꯉꯥꯏꯇꯒꯦ ꯍꯥꯏꯕꯗꯣ ꯈꯪꯉꯒ ꯑꯩꯈꯣꯏꯅ ꯂꯣꯏꯅꯃꯛ ꯉꯜꯂꯤꯉꯩꯗ ꯌꯦꯡꯍꯧꯒꯗꯧꯕꯅꯤ ꯍꯥꯏꯔꯤꯕ ꯑꯩ ꯏꯁꯥꯁꯨꯅꯦ ꯑꯗꯨꯝ ꯄꯥꯡꯊꯣꯛ ꯆꯥꯝꯃꯤꯁꯤ ꯉꯥꯏ ꯇꯧꯔꯤꯁꯦ
ꯍꯣꯏ ꯑꯗꯨꯅꯦ ꯃꯥꯒꯤꯁꯨ ꯅꯨꯡꯉꯥꯏꯇꯕ ꯌꯨꯝꯗ ꯂꯥꯛꯄꯅꯤꯅ ꯑꯩꯅ ꯑꯩꯁꯨ ꯇꯉꯥꯏ ꯐꯗꯅ ꯑꯗꯨꯝ ꯇꯧꯔꯒꯦ ꯈꯟꯕꯀꯣ ꯑꯗꯨꯗꯨꯒꯤ ꯋꯥꯅꯤꯗ ꯍꯥꯏꯕꯗꯤ ꯑꯩꯒꯤ ꯊꯑꯣꯏꯅ ꯌꯨꯝꯗꯒꯥ ꯂꯥꯛꯑ ꯈꯣꯠꯂ ꯇꯧꯔꯝꯃꯕꯅꯤꯅ ꯍꯣꯏ ꯑꯗꯨꯅ ꯒ꯭ꯌꯥꯟ ꯇꯥꯗꯦ ꯇꯧꯔꯤꯁꯦ ꯑꯩ ꯀꯣꯛ ꯉꯥꯎꯋꯦ ꯊꯕꯛ ꯌꯥꯝꯃꯟꯗꯅ ꯀꯣꯛ ꯉꯥꯎꯋꯦꯁꯨ ꯇꯧꯋꯦ ꯑꯗꯨꯝ ꯈꯔ ꯁꯪꯒꯗ꯭ꯔꯥꯕ ꯅꯨꯃꯤꯠꯁꯤꯗꯅ ꯍꯦꯛꯇ ꯆꯤꯟꯁꯤꯟꯕ ꯈꯣꯠꯆꯤꯟꯕ ꯂꯥꯛꯄꯗꯣ ꯑꯗꯨꯃꯥꯏꯅ ꯇꯧꯋꯦ ꯍꯥꯏꯕ
ꯑꯗꯨꯅ ꯑꯩꯈꯣꯏꯁꯨ ꯍꯧꯖꯤꯛ ꯊꯕꯛ ꯍꯧꯈꯔꯦ ꯑꯩꯈꯣꯏꯗ ꯃꯥ ꯊꯕꯥꯛ ꯍꯧꯈꯔꯦ ꯃꯥ ꯃꯇꯣꯝ ꯊꯥꯗꯣꯛꯑꯒ ꯊꯝꯕ ꯌꯥꯕ ꯅꯠꯇꯕꯅꯤꯅ ꯑꯩꯈꯣꯏꯁꯨ ꯑꯗꯨꯝ ꯌꯥꯎꯗꯣꯏꯅꯤ ꯅꯥꯀꯟ ꯑꯃꯗ ꯇꯧꯔꯒ ꯑꯗꯨꯗꯨꯅꯀꯣ ꯁꯥꯒ ꯁꯥꯔꯦ ꯑꯗꯒꯤꯅ ꯃꯩ ꯃꯩ ꯃꯔꯛꯇ ꯊꯕꯛ ꯇꯧꯕ ꯍꯥꯏꯕ ꯊꯥꯎꯕꯒꯤ ꯊꯕꯛꯅꯤꯅ ꯃꯁꯤꯁꯤꯗ ꯊꯥꯎꯒꯤ ꯃꯅꯤꯜ ꯁꯥꯕꯅꯦ ꯃꯩꯒꯤ ꯃꯅꯤꯜꯅ ꯁꯥꯕꯅꯦ ꯅꯨꯡꯁꯥꯒꯤ ꯃꯩꯁꯥꯅ ꯁꯥꯕꯅꯦ ꯑꯍꯨꯝꯗꯨ ꯄꯨꯟꯁꯤꯟꯅꯔꯒ ꯑꯗꯒꯤ ꯏꯁꯥꯁꯦ ꯑꯗꯨꯝ ꯑꯩꯈꯣꯏꯁꯨ ꯕꯔ ꯕꯔ ꯑꯗꯨꯝ ꯄꯠꯊꯩ ꯍꯥꯏꯕ ꯊꯕꯛ ꯁꯨꯔꯤꯕ ꯍꯥꯏꯗꯨꯅꯦꯕ ꯑꯗꯨꯗ ꯐꯦꯟ ꯊꯥꯖꯤꯜꯂꯒ ꯁꯨꯕ ꯌꯥꯕ꯭ꯔꯥ ꯅꯠꯇꯦꯗꯣ ꯃꯩ ꯃꯔꯛꯇꯅꯤꯅ ꯑꯗꯨꯗꯨꯅ ꯑꯗꯨꯝ ꯈꯪꯗꯦ ꯑꯗꯨꯝ ꯋꯥꯏ ꯍꯥꯏꯇꯥꯔꯦ ꯊꯕꯛꯁꯦ ꯊꯕꯛ ꯋꯥꯗꯕꯕꯨꯗꯤ ꯑꯝꯇ ꯂꯩ ꯄꯣꯟꯗꯦꯕ ꯑꯗꯁꯨ ꯃꯩ ꯅꯥꯛꯇ ꯂꯩꯕꯁꯤꯅꯅ ꯈꯔꯗꯤ ꯍꯦꯟꯅ ꯋꯥꯕ ꯖꯥꯠꯅꯤꯗ
ꯍꯣꯏ ꯑꯗꯨꯅꯤ ꯑꯩꯗꯤ ꯋꯥꯗꯕ ꯊꯕꯛ ꯀꯩ ꯂꯩꯒꯦꯅꯦ ꯍꯧꯖꯤꯛꯐꯥꯎ ꯑꯩꯁꯦ ꯐꯣꯟ ꯃꯊꯪ ꯃꯊꯪ ꯇꯧꯁꯤꯜꯂꯛꯑꯦ ꯍꯥꯏꯗꯤ ꯃꯣꯏ ꯂꯥꯛꯑꯣ ꯈꯣꯠꯂꯣ ꯍꯥꯏꯕꯒꯤꯀꯣ ꯑꯗꯨꯅ ꯑꯩꯗꯨ ꯌꯨꯊꯣꯛꯑꯒ ꯍꯥꯏꯐꯦꯠ ꯀꯩꯅꯣ ꯇꯧꯔꯒ ꯆꯠꯁꯤꯔꯥ ꯇꯧꯕꯅꯤ ꯍꯣꯏ ꯑꯗꯨꯅꯦ ꯅꯪ ꯅꯪꯗꯤ ꯀꯩꯀꯩ ꯇꯧꯗꯣꯏꯅꯣ ꯉꯁꯤꯒꯤ ꯊꯕꯛ ꯏꯪꯈꯥꯡꯗꯤ ꯅꯣꯏ ꯅꯣꯏꯗꯥꯏꯒꯤ ꯊꯕꯛ ꯇꯧꯕ ꯍꯧꯈ꯭ꯔꯕꯣ ꯀꯃꯥꯏꯅ ꯇꯧꯔꯤꯒꯦ
ꯍꯧꯈ꯭ꯔꯦ ꯈꯣꯏꯗꯥ ꯊꯕꯛ ꯇꯧꯕ ꯍꯧꯈ꯭ꯔꯦ ꯑꯗꯨꯅꯦ ꯑꯩꯅ ꯍꯧꯖꯤꯛ ꯍꯥꯏꯔꯤꯗꯣ ꯃꯥ ꯍꯧꯈ꯭ꯔꯕꯅꯤꯅ ꯑꯩꯈꯣꯏꯁꯨ ꯇꯨꯃꯤꯟ ꯂꯩꯊꯣꯛꯄ ꯌꯥꯗ꯭ꯔꯦ ꯍꯥꯏꯕ ꯑꯩꯁꯨ ꯅꯥꯀꯟ ꯑꯃꯗ ꯑꯃꯨꯛ ꯃꯩ ꯊꯥꯒꯠꯂꯒ ꯑꯃꯨꯛ ꯑꯩꯅ ꯑꯃꯨꯛ ꯃꯨꯜꯍꯜꯂꯛꯀꯗꯣꯏꯅꯦꯕ ꯑꯗꯒꯤ ꯑꯉꯥꯡꯈꯩꯅ ꯑꯃꯨꯛ ꯀꯩꯅꯣ ꯑꯃꯨ ꯑꯩꯅ ꯃꯨꯜꯍꯟꯕꯁꯤꯡꯗꯣ ꯑꯃꯨꯛ ꯃꯣꯏꯅ ꯑꯃꯨꯛ ꯍꯟꯖꯤꯟꯕ ꯇꯥꯏꯁꯟꯕ ꯑꯗꯒꯤ ꯄꯦꯛꯀꯤꯡ ꯇꯧꯁꯟꯕ ꯑꯃꯨꯛ ꯇꯧꯔꯛꯀꯗꯣꯏꯅꯦꯕ ꯎꯝ ꯊꯕꯛꯇꯤ ꯁꯨꯡꯋꯥꯠ ꯋꯥꯠꯇꯦ ꯑꯩꯈꯣꯏꯒꯤꯗꯤ ꯑꯗ ꯍꯌꯦꯡꯗꯨꯁꯨ ꯑꯃꯨꯛ ꯎꯁꯣꯞ ꯂꯩꯕꯅꯤꯅ ꯉꯁꯤꯗꯣ ꯑꯃꯨꯛ ꯊꯕꯛꯇꯨ ꯈꯔ ꯌꯥꯝꯅ ꯑꯃꯨꯛ ꯁꯨꯔꯅꯦꯕ ꯍꯌꯦꯡꯗꯤ ꯀꯩꯁꯨ ꯁꯨꯕꯗꯨ ꯉꯝꯃꯔꯣꯏꯗꯅ ꯎꯁꯣꯞ ꯍꯥꯏꯕꯅꯦ ꯑꯌꯨꯛꯇꯒꯤꯅ ꯑꯗꯨꯝ ꯅꯨꯡꯊꯤꯟꯐꯧꯇꯤ ꯑꯗꯨꯝ ꯃꯇꯝ ꯃꯥꯡꯉꯅꯦꯕ ꯑꯗꯩ ꯃꯌꯥꯝ ꯇꯤꯟꯗꯣꯏꯅꯤꯅ ꯍꯦꯛꯇ ꯃꯤ ꯂꯩꯔꯒ ꯊꯕꯛ ꯁꯨꯖꯟꯕꯗꯨꯁꯨ ꯃꯐꯝ ꯆꯥꯗꯕꯅꯤꯅ ꯑꯩꯈꯣꯏꯗꯁꯨ ꯅꯨꯡꯉꯥꯏꯇꯕ ꯈꯨꯗꯣꯡ ꯆꯥꯗꯕ ꯑꯃ ꯑꯣꯏꯗꯣꯏꯕ ꯑꯗꯒꯤ ꯃꯤ ꯂꯩꯔꯒ ꯑꯩꯈꯣꯏꯅꯁꯨ ꯌꯥꯝ ꯇꯧꯖꯅꯤꯡꯕꯁꯨ ꯑꯃ ꯃꯥꯟꯗꯣꯏꯕ ꯑꯨꯝꯅ ꯑꯩꯈꯣꯏꯒꯤ ꯑꯍꯣꯕ ꯃꯌꯥꯝꯗꯨꯗꯤ ꯑꯩꯈꯣꯏꯅ ꯃꯦꯟꯒꯗꯣꯏꯅꯤꯅ ꯃꯣꯏꯅꯗꯤ ꯈꯪ ꯄꯣꯟꯗꯦꯗꯣ ꯑꯗꯨꯅ ꯊꯕꯛ ꯁꯨꯗꯕ ꯌꯥꯗꯦꯕ ꯑꯩꯈꯣꯏꯗꯤ ꯑꯗꯨꯅ ꯉꯁꯤ ꯁꯤꯗꯣ ꯈꯔ ꯍꯦꯟꯅ ꯁꯨꯖꯜꯂꯒ ꯍꯌꯦꯡꯗꯨ ꯂꯦꯞꯄꯁꯨ ꯂꯦꯞꯄꯁꯤ ꯑꯗꯨ ꯅꯠꯇ꯭ꯔꯒꯅ ꯍꯌꯦꯡ ꯃꯌꯥꯝꯗꯨ ꯍꯟꯈ꯭ꯔꯀꯥꯟꯗ ꯆꯞ ꯆꯥꯕ ꯈꯣꯠꯄ ꯍꯟꯈ꯭ꯔꯀꯥꯟꯗ ꯈꯔ ꯏꯪꯊꯔꯀꯥꯟꯗ ꯁꯨꯄ ꯑꯃ ꯑꯗꯨꯃꯥꯏꯅ ꯍꯥꯏꯅꯔꯒ ꯂꯩꯔꯤꯅꯦꯕ ꯑꯩꯈꯣꯏꯁꯦ
ꯍꯣꯏ ꯍꯣꯏ ꯐꯔꯦ ꯐꯔꯦ ꯂꯩꯔꯣꯗꯨꯗꯤ ꯊꯝꯒꯦ ꯑꯩꯈꯣꯏ
ꯍ ꯍꯣ